ꯍꯜꯂꯣ ꯍꯥꯎ ꯀꯩꯇꯧꯔꯤꯒ‌ꯦ ꯀꯩꯗꯧꯔꯤꯒꯦ
ꯑꯩ ꯑꯩ ꯀꯩꯝꯃ ꯑꯩ ꯀꯩꯝ ꯇꯧꯗꯤ ꯑꯩ ꯋꯥꯏ ꯁꯤꯠꯀꯦ ꯇꯧꯔꯤ
ꯅꯪ ꯅꯣꯡꯃꯗ ꯋꯥꯏ ꯀꯌꯥꯔꯛ ꯁꯠꯀꯦ ꯍꯥꯏꯅꯣ
ꯑꯩ ꯅꯣꯡꯃ ꯋꯥꯟ ꯌꯥꯝꯗ꯭ꯔꯕꯗ ꯃꯔꯤꯔꯛ ꯁꯤꯠꯂꯦ
ꯃꯔꯤꯔꯛ ꯁꯤꯠꯂꯦ
ꯎꯝ
ꯅꯪ ꯋꯥꯏ ꯇꯩꯔ ꯇꯩ ꯑ ꯋꯥꯏ ꯁꯤꯠꯂ ꯁꯤꯜꯂꯒ ꯁꯨꯡꯇꯩ ꯇꯩꯗꯕ꯭ꯔꯥ
ꯇꯩꯔꯤꯌꯦ ꯋꯥꯏꯅ ꯍꯦꯟꯅ ꯇꯩ
ꯑꯣ ꯑꯗꯨꯗꯤ ꯋꯥꯏ ꯁꯤꯠꯄꯅ ꯃꯔꯤꯔꯛ ꯁꯤꯠꯂꯗꯤ ꯋꯥꯏ ꯇꯩꯕꯅ ꯀꯌꯥꯔꯛ ꯇꯩꯔꯤꯕ
ꯅꯨꯡꯉꯥꯏ ꯇꯩꯕꯅ ꯃꯉꯥꯏꯔꯦ
ꯃꯉꯥꯔꯛ ꯇꯩꯕ
ꯎꯝ
ꯑꯗꯨ ꯆꯥꯛꯇꯤ ꯊꯣꯡꯗ꯭ꯔꯣ
ꯆꯛ ꯆꯥꯛꯇꯤ ꯊꯣꯡꯗꯦ
ꯆꯥꯛ ꯊꯣꯡꯗꯦ ꯅꯪ ꯄꯥꯝꯃꯤꯁꯦ ꯋꯥꯏ ꯁꯤꯠꯄ ꯋꯥꯏ ꯇꯩꯕ ꯑꯇꯩꯗꯤ ꯀꯩꯀꯩ ꯄꯥꯝꯃꯤ ꯐꯤ ꯁꯨꯕ ꯄꯥꯝꯕ꯭ꯔꯥ
ꯐꯤꯁꯨꯨ ꯄꯥꯝꯃꯦ
ꯐꯤꯗꯤ ꯀꯌꯥꯔꯛ ꯁꯨꯏ ꯀꯅꯥ ꯀꯅꯥꯒꯤ ꯐꯤ ꯁꯨꯏ ꯅꯪ ꯅꯥꯊꯟꯗꯒꯤ ꯁꯨꯕ꯭ꯔꯥ
ꯃꯤꯔꯣꯏꯕꯛꯀꯤ ꯐꯤꯁꯤꯡ ꯑꯩ ꯑꯩ ꯈꯨꯠ ꯈꯨꯠꯅ ꯁꯨꯗꯦ
ꯀꯔꯟ ꯗꯨ ꯅꯪꯅ ꯑꯩ ꯋꯥꯍꯟꯗꯣꯔꯦ
ꯑꯗꯨꯗꯤ ꯐꯤ ꯁꯨꯅꯕ ꯏꯁꯤꯡꯗꯤ ꯀꯗꯥꯏꯗꯩ ꯂꯧꯏ
ꯅꯪ ꯈꯛꯇꯒꯤ
ꯑ ꯅꯣꯡ ꯇꯥꯔꯛꯄ ꯉꯥꯏꯔꯒꯦ
ꯎꯝ ꯅꯣꯡ ꯇꯔꯛꯄ ꯉꯥꯏ ꯃꯊꯛꯇ ꯌꯦꯡꯉꯒ ꯑꯗꯨꯝ ꯂꯩꯌꯣ
ꯋꯦꯗꯔ ꯀꯟꯗꯤꯁꯟ ꯌꯦꯡꯉꯒ ꯐꯤ ꯁꯨꯕ꯭ꯔꯥ
ꯎꯝ
ꯅꯣꯡ ꯇꯥꯔꯛꯇ꯭ꯔꯗꯤ ꯅꯪ ꯐꯤ ꯁꯨꯗ꯭ꯔꯦ
ꯁꯨꯗ꯭ꯔꯦ
ꯑꯗꯨꯗꯤ ꯐꯤ ꯁꯨꯕ ꯂꯣꯏꯕꯩ ꯃꯆꯨꯝꯗꯨꯅ ꯀꯗꯥꯏꯗ ꯑꯃꯨꯛ ꯍꯩꯖꯟꯒꯦ ꯏꯁꯤꯡꯗꯣ ꯍꯥ ꯍꯥ ꯍꯥ ꯍꯥ ꯋꯥꯏ ꯑꯃꯨꯛ ꯇꯩꯕ꯭ꯔꯥ ꯑꯗꯨꯅ
ꯑꯦ ꯑꯗꯨ ꯑꯝꯇ ꯑꯗꯨꯒꯨꯝꯕ ꯇꯧꯗꯦ
ꯑꯗꯨ ꯅꯪꯅ ꯄꯥꯝꯃꯤꯁꯦ ꯐꯤ ꯁꯨꯕꯒꯨꯝꯕ ꯋꯥꯏ ꯇꯩꯕꯒꯨꯝꯕ ꯋꯥꯏ ꯁꯤꯠꯄꯒꯨꯝꯕ ꯑꯗꯩ ꯀꯣꯟ ꯐꯦꯡꯕꯒꯨꯝꯕ
ꯍꯣꯏ
ꯑꯗꯨꯒ ꯆꯥꯛꯇꯤ ꯁꯨꯊꯣꯡ ꯊꯣꯡꯗꯕ ꯑꯗꯨ ꯅꯪꯅ ꯐꯦꯡꯕ ꯀꯣꯟꯗꯣ ꯀꯌꯥꯝ ꯀꯌꯥꯝ ꯐꯦꯡꯒꯦ ꯅꯣꯡꯃꯗ
ꯅꯣꯡꯃꯗ ꯑꯗꯨꯝ ꯉꯥꯏ ꯗꯨꯝ ꯆꯕ ꯂꯣꯏꯔꯛꯄ ꯒꯨꯝꯕ ꯉꯥꯏꯔ ꯈꯣ
ꯃꯤ ꯆꯥꯕ ꯂꯣꯏꯗꯔꯤꯉꯩꯗ ꯃꯨꯟꯕꯗꯤ ꯌꯥꯎꯕ꯭ꯔꯥ
ꯎꯝ ꯅꯪ ꯑꯗꯨꯝ ꯉꯥꯡꯉꯣ ꯀꯣ ꯑꯩ ꯑꯗꯨꯝ ꯋꯥꯏ ꯆꯤꯠ ꯑꯣꯀꯦ꯫
ꯑꯦ ꯅꯪ ꯈꯨꯝꯃꯛꯑꯣꯏꯗ꯭ꯔ ꯍꯥꯏꯖꯦ꯫
ꯋꯥ ꯁꯦꯀꯦꯟ ꯑꯣꯏꯔꯖꯨ ꯉꯥꯛꯇꯡ ꯉꯥꯡꯉꯝꯃꯣ ꯍꯥꯏꯕ꯫
ꯅꯪ ꯈꯨꯝꯃꯛꯇꯗꯤ ꯇꯜꯂꯦ ꯅꯪ ꯈ ꯅꯪꯁꯨ ꯈꯨꯝꯃꯛꯑꯣ ꯋꯥꯏ ꯁꯨꯝꯁꯤꯠꯂꯔꯦ ꯂꯩꯒꯅꯣ
ꯎꯝ ꯅꯪ ꯑꯗꯨꯝ ꯉꯥꯛꯇꯪ ꯉꯥꯡꯑꯝꯃꯨꯀꯣ ꯑꯩ ꯋꯥꯏꯑꯝ ꯁꯤꯠꯂꯨꯒꯦ
ꯑꯗꯣ ꯑꯩꯅ ꯍꯥꯏꯗꯤ ꯅꯪꯗꯣ ꯃꯤ ꯆ ꯆꯥꯕ ꯂꯣꯏꯗ꯭ꯔꯦꯗ ꯀꯣꯟ ꯃꯨꯜꯂꯒ ꯐꯦꯡꯕ ꯌꯥꯎꯕ꯭ꯔꯥ ꯍꯥꯏꯕ
ꯀꯦꯕ
ꯆꯥꯕ ꯂꯣꯏꯗ꯭ꯔꯤꯉꯩꯗꯅꯦ ꯀꯣꯟ ꯃꯨꯜꯂ ꯐꯦꯡꯕ ꯌꯥꯎꯕ꯭ꯔꯕ
ꯌꯥꯎꯗꯦ ꯑꯗꯨꯗꯤ ꯑꯩ ꯑꯗꯨꯝ ꯀꯩꯅꯣꯗꯣ ꯃꯅꯤꯡꯗ ꯉꯥꯏꯔ ꯂꯩ ꯐꯝꯃꯒ
ꯊꯥꯡꯗꯣꯔꯛꯄ ꯉꯥꯏꯕ ꯊꯥꯡꯗꯣꯔꯛꯇꯗꯤ ꯐꯦꯡꯗ꯭ꯔꯦꯅ
ꯃꯁꯦ ꯃꯣꯏ ꯍꯣꯏ ꯃꯣꯏ ꯀꯧꯔꯛꯄꯁꯨ ꯌꯥꯎꯏ
ꯅꯪꯅꯗꯤ ꯁꯨꯗ ꯊꯥꯡꯗꯣꯛꯇꯕ ꯅꯪ ꯍꯥꯏꯁꯦ ꯀꯣꯟꯗꯅ ꯅꯁꯥꯅ ꯆꯥꯂꯨꯔꯒ ꯅꯤ ꯅꯪꯅ ꯄꯥꯝꯃꯤꯁꯦ ꯑꯗꯨꯝ ꯊꯥꯡꯗꯣꯔꯛꯑꯣ ꯅꯪꯅ ꯄꯥꯝꯃꯤꯁꯦ ꯑꯗꯨꯝ ꯊꯥꯡꯗꯣꯔꯛꯑꯣ ꯑꯩ ꯊꯥꯡꯗꯣꯛꯄꯗꯤ ꯉꯝꯃꯣꯏꯁꯤꯅꯦ ꯃꯤꯅꯥꯏ ꯅꯠꯇꯦꯕ
ꯅꯠꯇꯦ
ꯎ ꯃꯣꯏꯅ ꯁꯤꯟꯇ ꯐꯦꯡꯕꯤꯌꯣ ꯅꯪꯉꯣꯟꯗꯗꯤ ꯀꯋꯦꯁ ꯇꯧꯔꯒ ꯐꯖ ꯃꯈꯨꯠ ꯂꯣꯟꯅ ꯍꯥꯏꯗ꯭ꯔꯗꯤ ꯅꯪ ꯐꯦꯡꯗꯦꯕ
ꯃꯣꯏꯅ ꯄꯥꯝꯃꯤꯁꯦ ꯑꯩꯅ ꯊꯥꯡꯗꯣꯔꯛꯄ
ꯑ
ꯊꯥꯡꯗꯣꯛꯈꯤꯕꯗꯣ ꯑꯩꯅ ꯑꯩ ꯑꯩꯅ ꯃꯣꯏ ꯆꯥꯕ ꯂꯣꯏꯔꯒ
ꯑꯗ ꯅꯪ ꯅꯪ ꯑꯗꯨꯃꯥꯏꯅ ꯇꯧꯕꯗ ꯅꯪ ꯁꯥꯎꯅꯤꯡꯕ꯭ꯔꯥ ꯅꯠꯇ꯭ꯔꯒ ꯀꯩꯝ ꯈꯟꯗꯕ꯭ꯔꯥ ꯅꯠꯇ꯭ꯔꯒ ꯍꯔꯥꯎꯕ꯭ꯔꯥ ꯀꯩꯗꯧꯋꯦ
ꯑꯩꯗꯤ ꯑꯩ ꯑꯩꯗꯤ ꯌꯥꯝ ꯍꯔꯥꯎꯋꯦ ꯑꯦꯗꯥꯟ ꯇꯧꯕꯗꯣ ꯃꯤꯅ ꯊꯕꯛ ꯑꯃ ꯍꯥꯏꯔꯛꯄꯁꯦ ꯍꯥꯏꯔꯛꯇ꯭ꯔꯗꯤ ꯑꯩꯗꯣ
ꯅꯪꯒꯤ ꯁꯤꯖꯤꯟꯅꯐꯝ ꯑꯃ ꯂꯩꯔꯦꯕ ꯅꯪꯅ ꯈꯜꯂꯤꯁꯦ
ꯎꯝ
ꯍꯥꯏꯗꯤ ꯅꯪꯒꯤ ꯁꯤꯖꯤꯟꯅꯕꯝ ꯅꯪꯒꯤ ꯀꯥꯟꯅꯕꯝ ꯃꯃ ꯑꯃ ꯂꯩꯔꯦ ꯈꯂ
ꯍ ꯍ ꯍꯣ ꯑꯗꯨ ꯑꯗꯨ ꯑꯗꯨ ꯈꯜꯂꯒ ꯂꯩꯕꯗꯣ
ꯑꯗꯣ ꯅꯪꯁꯦ ꯀꯩꯒꯨꯝꯕ ꯀꯩꯝꯇ ꯇꯧꯔꯅꯨ ꯅꯪ ꯇꯨꯝꯃꯒ ꯑꯗꯨꯝ ꯂꯩꯔꯣ꯫ ꯍꯥꯏꯇꯥꯔꯒꯗꯤ ꯅꯪ ꯌꯥꯒꯗ꯭ꯔꯥ
ꯑꯗꯨ ꯑꯗꯨ ꯍꯩꯅꯔꯣꯏꯍꯥꯏꯕ
ꯑꯣ ꯅꯪꯒꯤ ꯚꯦꯂꯨꯁꯦ ꯂꯩꯇꯦꯕ ꯑꯗꯨꯃꯥꯏꯅ ꯇꯧꯔꯗꯤ
ꯂꯩꯒꯤꯌꯦ
ꯑꯗꯣ ꯅꯪꯁꯦ ꯑ ꯃꯤ ꯃꯌꯥꯝꯅ ꯅꯪ ꯀꯩꯝ ꯇꯧꯔꯅꯨ ꯋꯥꯏꯗꯨꯁꯨ ꯑꯩ ꯇꯩꯑꯒꯦ ꯋꯥꯏꯁꯤ ꯁꯨ ꯑꯩ ꯁꯤꯠꯂꯒꯦ ꯀꯣꯟꯁꯨ ꯑꯩ ꯐꯦꯡꯉꯒꯦ ꯅꯪ ꯅꯣꯡꯉꯥꯟ ꯅꯨꯃꯤꯠꯇꯕꯧ ꯆꯥꯔꯒ ꯇꯨꯝꯃꯒ ꯂꯩꯔꯣꯅ ꯍꯥꯏꯕꯗ ꯅꯪ ꯌꯥꯒꯗ꯭ꯔꯥ ꯌꯥꯔꯣꯏꯗ꯭ꯔꯥ ꯍꯥꯥ
ꯌꯥꯔꯣꯏ ꯍꯥꯏꯕ ꯑꯗꯨꯃꯥꯏꯅ ꯇꯧꯕꯗꯣ ꯑꯩ ꯏꯁꯥꯁꯦ ꯍꯩꯅꯗꯦ ꯍꯥꯏꯕꯅꯦꯃꯤ
ꯑꯣ ꯅꯪꯁ ꯊꯕꯛ ꯇꯧꯗ꯭ꯔꯗꯤ ꯅꯪ ꯍꯩꯅꯗꯕꯅꯤ ꯅꯥꯔꯗꯤ ꯀꯃꯥꯏꯇ ꯇꯧꯗꯣꯔꯤꯒꯦꯅ
ꯅꯪ ꯊꯕꯛ ꯇꯧꯕ ꯍꯩꯅꯗ ꯇꯥꯔꯗꯤ ꯅꯥꯔꯗꯤ ꯀꯃꯥꯏꯅ ꯇꯧꯗꯣꯏꯅꯣ
ꯑꯗꯨꯅꯤ ꯅꯥꯔꯖꯨ ꯑꯗꯨꯝ ꯇꯧꯋꯤ ꯍꯥꯢꯕ
ꯅꯥꯖꯨ ꯗ꯭ꯔꯤ ꯌꯥꯖꯨ ꯑꯗꯨꯝ ꯇꯧꯔꯅꯤ
ꯅꯥꯗ‌ꯑ‌ꯣꯏ ꯇꯧꯔ‌ꯦ ꯇꯧꯗ꯭ꯔꯒꯗꯤ ꯁꯤ ꯂꯣꯏ ꯁꯥꯎꯗ‌ꯣꯏꯕ ꯅꯪꯁꯨ ꯁꯥꯎꯗꯨꯔ‌ꯣ ꯑꯗꯨ ꯅꯪ ꯅꯁꯥꯏ ꯅꯊꯧ ꯅꯊꯧ ꯇꯧꯅꯤ ꯈꯪꯗꯕꯅꯤꯅ
ꯑ ꯑꯁ ꯑꯩꯗꯤ ꯌꯥꯝ ꯇꯜꯂꯤꯗ
ꯑꯗꯨꯅꯦ ꯅꯪ ꯅꯪ ꯅꯁꯥꯏ ꯀꯩꯝ ꯇꯧꯗꯝꯅꯤꯅꯀꯣ ꯑꯩꯅ ꯇꯧꯗ꯭ꯔꯥꯗꯤ ꯁꯥꯎꯔꯛꯇ‌ꯣꯏꯅ‌ꯦꯕ
ꯑꯩ ꯀꯣꯟꯐꯦꯡꯗꯧ ꯁꯔꯨꯛ ꯆꯥꯛ ꯆꯥꯗ꯭ꯔꯥꯁꯨ ꯇꯣꯛꯀ‌ꯦ ꯍꯥꯏꯕ ꯃꯤꯅꯦ
ꯑꯗꯨ ꯅꯣꯏꯗꯨꯅꯥ
ꯆꯥꯛ ꯆꯦ ꯊꯤꯗ‌ꯣꯏ ꯇꯥꯔꯗꯤ ꯑꯩ ꯆꯔꯔ‌ꯣꯏ ꯍꯥꯏ ꯃꯤꯅꯦ
ꯆꯥꯔꯝ ꯊꯛꯑꯝꯗꯥꯏ ꯑꯗꯨꯝ ꯂꯥꯛꯄꯅꯤꯅꯀꯣ ꯁ‌ꯦꯠꯂꯝꯗꯥꯏꯗꯁꯨ ꯑꯩ ꯑꯗꯨꯝ ꯀꯧꯔꯛꯄꯅꯤꯅ
ꯑꯥꯏ ꯌꯥꯝꯝ ꯐꯕ ꯃꯤꯅꯦ ꯅꯪ ꯌꯥꯝ ꯐꯕꯅꯦ ꯅꯪ ꯒꯨꯠ ꯄꯔꯁꯟꯅꯅꯦ ꯚꯦꯔꯤ ꯚꯦꯔꯤ ꯒꯨꯠ
ꯇꯥꯗ꯭ꯔ‌ꯦ
ꯀꯛꯊꯠꯂꯒ‌ꯦ ꯑꯩꯁ‌ꯦ ꯄꯠꯇ꯭ꯔ‌ꯦ ꯍꯥꯏꯕ ꯑꯥꯔ ꯌꯨ ꯁꯨ꯭ꯋꯥꯔ ꯌꯨ ꯋꯥꯟ ꯇꯨ ꯗꯤꯁꯀ‌ꯣꯅ‌ꯦꯛ ꯑꯥ ꯗꯤꯁꯀꯥꯅ‌ꯦꯛ ꯑꯥ ꯀꯦꯟꯁ‌ꯦꯜ ꯑꯦꯟ ꯑꯦꯟ ꯀꯣꯜ ꯍꯥꯏ ꯇꯧꯗꯣꯏꯔꯣ ꯀꯦꯟꯁ‌ꯦꯜ